ꯍꯠꯂꯣ ꯀꯩꯗꯧꯔꯤꯅꯣ ꯇꯥꯏꯌꯦ
ꯑꯦ ꯑꯗꯨꯝ ꯂꯩꯔꯤꯌꯦ
ꯑꯣ ꯀꯅꯥ ꯀꯅꯥ ꯂꯩꯔꯤꯔꯣ
ꯑꯩ ꯏꯇꯣꯟꯗ ꯂꯩꯕꯅꯦ
ꯇꯥꯕ꯭ꯔꯣ
ꯑꯣ ꯇꯥꯏꯌꯦ ꯇꯥꯏꯌꯦ
ꯑꯁ ꯊꯕꯛ ꯁꯨꯔꯤꯕ꯭ꯔꯣ
ꯑ ꯊꯕꯛ ꯁꯨꯗꯦ ꯑꯩꯗꯤ ꯌꯨꯝꯗ ꯑꯗꯨꯝ ꯂꯩꯕꯅꯦ
ꯑꯠꯆꯥ ꯆꯥꯛꯗꯤ ꯆꯥꯔꯕꯣ
ꯆꯥꯛ ꯆꯥꯗ꯭ꯔꯤ ꯆꯥꯛ ꯆꯥꯛꯁꯨ ꯆꯥꯗ꯭ꯔꯤ
ꯅꯪꯒꯤ ꯅꯦꯠꯋꯥꯛ ꯈꯔ ꯅꯨꯡꯉꯥꯏꯇꯕ꯭ꯔꯣ
ꯃꯥꯜꯂꯦ ꯑꯩ ꯑꯩ ꯑꯩꯒꯤ ꯅꯦꯠꯋꯥꯛꯅꯔꯣ
ꯈꯪꯗꯦ ꯅꯪꯒꯤ ꯅꯦꯠꯋꯥꯛꯅ ꯃꯥꯜꯂꯦ ꯃꯔꯛ ꯃꯔꯛ ꯇ ꯀꯌꯥ ꯇꯥꯔꯕꯀꯣ
ꯑꯥ ꯑꯥ
ꯍꯧꯖꯤꯛꯗꯤ ꯐꯖꯟ ꯇꯥꯏ
ꯑꯥꯎꯝ
ꯀꯔꯤ ꯇꯧꯕ꯭ꯔꯣ ꯍꯧꯖꯤꯛꯁꯦ
ꯐꯃꯨꯡꯗ ꯂꯩꯕꯅꯦ ꯁꯃꯟꯕꯒꯤ ꯑꯁ
ꯑꯁ ꯑꯣ ꯑꯣ ꯅꯪ ꯏꯌꯔ ꯄꯤꯁ ꯍꯥꯞꯕ꯭ꯔꯥ
ꯍꯥꯞꯇꯦꯗ
ꯑꯣ ꯏꯌꯔꯄꯤꯁ ꯍꯥꯞꯄꯒꯨꯝꯅ ꯇꯥꯕꯀꯣ
ꯑꯣ ꯅꯦꯠꯋꯥꯛꯅ ꯃꯥꯜꯂꯤꯍꯦ ꯑꯩ ꯈꯨꯟꯗꯣ ꯅꯦꯠꯋꯥꯛ ꯈꯨꯟꯗ ꯅꯦꯠꯋꯥꯛ ꯌꯥꯗꯕ
ꯑꯣ ꯑꯣ ꯀꯗꯥꯏꯗ ꯂꯩꯕ꯭ꯔꯣ
ꯃꯥꯎꯟ ꯑꯦꯚꯔꯦꯁ ꯈꯪꯕ꯭ꯔꯥ
ꯑꯧ ꯑꯧ
ꯃꯥꯎꯟ ꯑꯦꯚ꯭ꯔꯦꯁ ꯍꯥꯏꯁꯤ ꯃꯅꯤꯄꯨꯔꯗꯅꯦ
ꯑꯥ
ꯆꯥꯛꯇꯤ ꯆꯥꯔꯕꯣ?
ꯆꯥꯔꯦ꯫
ꯑꯣ ꯀꯩ ꯃꯊꯦꯟꯅꯣ ꯉꯁꯤꯁꯦ?
ꯍꯣꯁꯇꯦꯜ ꯂꯩꯕꯅꯤ ꯗꯥꯜꯅꯦ꯫
ꯑꯣ ꯑꯣ ꯍꯣꯁ ꯇꯦꯜꯒꯤ ꯍꯣꯁꯇꯦꯜꯒꯤ ꯌꯦꯟꯁꯥꯡꯗꯤ ꯍꯋꯥꯏ ꯈꯛꯇꯅꯤꯅꯦ ꯀꯔꯤ,
ꯑꯥ ꯍꯋꯥꯏ ꯈꯛꯇꯅꯤ꯫
ꯍꯋꯥꯏꯁꯨ ꯍꯥꯎꯕꯅꯤꯗ꯫
ꯀꯔꯥꯏꯗꯒꯤ ꯍꯋꯦ꯫
ꯆꯥꯃꯟꯕꯒꯤ ꯍꯥꯎ꯭ꯗ꯭ꯔꯦꯗ꯫
ꯑꯥ ꯏꯟꯁꯥꯡ ꯂꯣꯏꯅꯃꯛ ꯆꯞ ꯃꯥꯟꯅꯔꯗꯤ ꯑꯗꯨꯃꯥꯏꯅ ꯇꯧꯕꯅꯤ ꯍꯣꯏ꯫
ꯀ꯭ꯂꯥꯁ ꯀꯌꯥꯗꯥ ꯇꯝꯕꯅꯣ ꯅꯪꯗꯤ?
ꯀ꯭ꯂꯥꯁ ꯊꯥꯔꯠ ꯁꯦꯃꯤꯁꯇꯔ꯫
ꯀꯔꯤꯕ?
ꯌꯦ ꯌꯦ꯫ ꯅꯪꯗꯤ?
ꯑꯩꯗꯤ ꯂꯥꯏꯔꯤꯛ ꯇꯝꯗ꯭ꯔꯦꯗ ꯇꯣꯛꯈ꯭ꯔꯦ ꯍꯧꯖꯤꯛꯀꯥꯟꯗꯤ꯫
ꯀꯩꯗꯧꯔꯒꯦ?
ꯀꯔꯤꯁꯨ ꯇꯧꯗꯦ ꯑꯗꯨꯝ ꯂꯩꯔꯤꯌꯦ꯫
ꯑꯠꯆꯥ꯫
ꯅꯦꯄꯥꯜ꯫ ꯅꯄꯥ ꯅꯃꯥꯁꯨ ꯍꯤꯡ ꯂꯣꯏꯅ ꯏꯃꯨꯡ ꯈꯣꯏ ꯂꯣꯏꯅ ꯁꯨꯔꯤꯀꯣ?
ꯍꯥ ꯅꯦꯋꯥꯛ ꯇꯨꯗꯤ ꯌꯥꯗ꯭ꯔꯦꯗ꯫
ꯍꯣꯏ ꯅꯦꯋꯥꯛ ꯈꯔꯥ ꯅꯨꯡꯉꯥꯏꯇꯕꯅꯤ ꯑꯗꯨ ꯑꯣꯏꯔꯁꯨꯣ ꯀꯛꯀꯥꯅꯨꯀꯣ꯫
ꯑꯥ ꯀꯠ ꯑꯔꯨꯏ꯫
ꯎꯝ
ꯕꯣꯜꯗꯤ ꯌꯦꯡꯕ꯭ꯔꯣ ꯅꯪꯗꯤ? ꯇꯥꯗꯔꯣ?
ꯀꯔꯤꯒꯤꯔꯥ ꯅꯪꯒꯤ ꯅꯦꯠꯋꯥꯛꯁꯦ ꯐꯖꯅ ꯅꯨꯡꯉꯥꯏꯇꯦꯅꯦ꯫
ꯑꯣ
ꯀꯔꯦ ꯅꯪ ꯍꯧꯖꯤꯛ ꯍꯥꯏꯕꯤꯁꯦ ꯀꯔꯤ ꯍꯥꯏꯕ?
ꯐꯨꯠꯕꯣꯜ ꯌꯦꯡꯕ꯭ꯔꯣ ꯍꯥꯏꯕꯅꯤ꯫
ꯍꯨꯝ꯫
ꯋꯥꯜꯀꯞ꯫
ꯕꯣꯜ ꯌꯦꯡꯗꯦ ꯑꯩ ꯎꯝ꯫
ꯅꯥꯜꯂꯤꯍꯦ꯫ ꯕꯦꯔꯥꯅꯤꯍꯦ꯫
ꯅꯪꯗꯤ ꯌꯦꯡꯕ꯭ꯔꯣ?
ꯌꯦꯡꯉꯦ
ꯑꯪ ꯅꯪꯗꯤ ꯀꯅꯥꯒ ꯀꯅꯥꯕꯨ ꯁꯞꯄꯣꯔꯠ ꯇꯧꯕ꯭ꯔꯥ ꯑꯗꯨꯗꯤ
ꯑꯩ ꯖꯄꯥꯟ ꯖꯄꯥꯟ ꯁꯄꯣꯔꯠ ꯇꯧꯕꯅꯤ ꯑꯗꯨ
ꯎꯝ
ꯔꯣꯅꯥꯜꯗꯣ ꯅꯠꯇꯦꯍꯦ
ꯀꯅꯥꯔꯣ ꯑꯗꯨꯗꯤ
ꯃꯦꯁꯤꯒꯤꯅꯦ ꯀꯩꯅꯣ
ꯎꯝ ꯃꯦꯁꯤꯒꯥ ꯔꯣꯅꯥꯜꯗꯣꯅꯤ ꯅꯍꯦ ꯍꯧꯖꯤꯛ ꯀꯥꯟ
ꯎꯝ ꯃꯦꯁꯤ ꯃꯦꯁꯤ ꯃꯦꯁꯤ ꯃꯦꯁꯤꯅꯥ ꯐꯩꯕꯥ
ꯅꯪꯒꯤ ꯁꯥꯄꯣꯔꯠꯇꯣ ꯍꯤꯡꯔꯤꯕ꯭ꯔꯣ
ꯍꯤꯡꯔꯤꯌꯦ ꯀꯩꯅꯣ ꯆꯝꯄꯤꯌꯣꯟ ꯇꯝꯅꯤꯅꯥ
ꯆꯝꯄꯤꯌꯣꯟ ꯇꯤꯝ ꯉꯥꯛꯇꯥꯅꯤ ꯍꯪꯕꯥ ꯈꯨꯗꯤꯡ ꯀꯣ
ꯑꯩꯗꯣ
ꯅꯠꯇꯦ ꯃꯤꯁꯤꯡꯕꯨ
ꯖꯄꯥꯟ ꯖꯞ ꯍꯥ
ꯇꯥꯕ꯭ꯔꯣ
ꯎꯝ
ꯅꯪꯒꯤꯅ ꯅꯦꯠꯋꯥꯛ ꯅꯥꯔꯥ ꯑꯩꯒꯤ ꯅꯥꯔꯥ ꯈꯪꯗ꯭ꯔꯦ ꯏꯕꯥꯟꯅꯤꯒꯤꯁꯦ
ꯑꯩꯅ ꯃꯥꯜꯂꯦ ꯑꯩꯩꯒꯤꯅꯥ ꯃꯥꯜꯂꯦ
ꯅꯪ ꯑꯦꯌꯥꯔꯄꯤꯁ ꯍꯥꯞꯄ꯭ꯔꯥ
ꯅꯠꯇꯦ ꯍꯥꯞꯄꯦ ꯑꯦꯌꯔꯄꯤꯁ ꯅꯦꯋꯥꯛꯅꯥꯅꯦ ꯅꯦꯋꯥꯛ ꯏꯌꯥꯔꯄꯤꯁ ꯍꯥꯞꯇ꯭ꯔꯤꯕꯥ ꯅꯦꯋꯥꯛꯅꯥꯅꯦ
ꯑꯥꯎ ꯑꯥꯎ
ꯈꯪꯗ꯭ꯔꯦ ꯅꯦꯋꯥꯛꯁꯦ
ꯎꯝ ꯅꯥꯆꯤꯟ ꯅꯥꯅꯥꯎ ꯀ꯭ꯌꯥ ꯀꯌꯥ ꯁꯨꯕ꯭ꯔꯥ ꯅꯪ
ꯍꯥ
ꯅꯥꯆꯤꯟ ꯅꯅꯥꯎ ꯀ꯭ꯌꯥ ꯁꯨꯕ꯭ꯔꯥ
ꯃꯥꯔꯤ
ꯑꯧ ꯑꯧ ꯑꯩꯗꯤ ꯇꯥꯔꯨꯛ
ꯑꯣ ꯅꯨꯄꯤ ꯅꯨꯄꯤ ꯀ꯭ꯌꯥ ꯅꯨꯄꯥ ꯀꯌꯥ
ꯅꯨꯄꯤ ꯑꯍꯨꯝ ꯅꯨꯄꯥ ꯑꯍꯨꯝ
ꯑꯠꯁꯥ ꯆꯥꯢꯅꯦ
ꯎꯝ ꯅꯪꯗꯤ
ꯑꯩꯗꯤ ꯅꯨꯄꯤ ꯑꯅꯤ ꯅꯨꯄꯥ ꯑꯅꯤ
ꯆꯥꯞ ꯆꯥꯏꯍꯦ ꯅꯪꯁꯨ
ꯆꯥꯛ ꯆꯥꯔꯕꯣ
ꯎꯝ
ꯌꯥꯝ ꯅꯨꯡꯉꯥꯏꯕ ꯏꯃꯨꯡꯅꯤꯅꯦ
ꯎꯝ ꯃꯣꯕꯥꯏꯜꯗꯥ ꯒꯦꯝ ꯒꯨꯝꯕꯥ ꯁꯥꯟꯅꯥꯕ꯭ꯔꯥ ꯅꯪꯗꯤ
ꯁꯥꯅꯥꯗꯦꯗꯥ
ꯀꯗꯥꯏꯗꯥꯒꯤ ꯒꯦꯝꯔꯥ ꯇꯨꯝꯅꯤꯡꯕꯥꯒ ꯇꯨꯝꯅꯤꯡꯕꯥꯒ ꯀꯔꯤꯁꯨ ꯌꯦꯡꯕꯥ ꯌꯥꯗꯦ
ꯂꯣꯏꯔꯦꯍꯦ
ꯗꯨꯗꯤ ꯆꯥꯕꯤ ꯑꯣꯏꯔꯝꯅꯤ
ꯎꯝ ꯅꯨꯡꯗꯥꯡ ꯑꯣꯏꯔꯗꯤ ꯃꯝꯈ꯭ꯔꯦ ꯑꯩꯗꯤ ꯑꯍꯥꯟ ꯑꯣꯏꯈ꯭ꯔꯦ ꯑꯔꯤꯕ ꯄꯛ ꯑꯔꯤꯕ ꯂꯩꯁ ꯁꯥꯕꯤ ꯍꯥꯏꯕ ꯑꯣꯟꯈ꯭ꯔꯦ
ꯑꯗꯨ ꯀ꯭ꯌꯥꯅꯣ ꯍꯥꯏꯕ
ꯊꯥꯔꯇꯤ ꯁꯨꯒꯗꯧꯔꯦ
ꯍꯥ
ꯊꯥꯔꯇꯤ ꯁꯨꯒꯗꯧꯔꯦꯕ
ꯑꯣ ꯊꯥꯔꯇꯤ ꯁꯨꯒꯗꯕ ꯅꯩꯔꯤꯍꯦ
ꯑꯩꯗꯤ ꯐꯤꯐꯇꯤ ꯁꯨꯒꯗꯧꯔꯦ ꯐꯤꯐꯇꯤ ꯁꯨꯨꯒꯗꯧꯔꯦ
ꯐꯥꯒꯤ ꯇꯧꯅꯨꯗ ꯁꯦꯡꯅ ꯍꯥꯏꯌꯣꯗ
ꯍꯥ
ꯐꯪꯒꯤ ꯇꯧꯒꯅꯣ ꯁꯦꯡꯅ ꯍꯥꯏꯌꯣ
ꯑꯩꯗꯤ ꯑꯩꯗꯤ ꯐꯥꯒꯤ ꯅꯠꯇꯦ ꯁꯦꯡꯅ ꯍꯥꯏꯕꯅꯦ
ꯑꯥ ꯑꯩꯗꯤ ꯐꯥꯒꯤꯅꯦ
ꯑꯪ ꯐꯥꯒꯤꯅꯦ ꯈꯪꯉꯦ
ꯑꯩꯗꯤ ꯑꯉꯥꯡ ꯌꯥꯝ ꯑꯣꯏꯔꯤꯗ
ꯎꯝ
ꯇ꯭ꯋꯦꯟ ꯇ꯭ꯋꯦꯟꯇꯤ ꯐꯥꯏꯚꯁꯨ ꯁꯨꯗꯔꯤꯌꯦ ꯑꯩꯗꯤ
ꯀꯥꯔꯦꯕ
ꯇ꯭ꯋꯦꯟꯇꯤ ꯐꯥꯏꯚ ꯁꯨꯗ꯭ꯔꯤꯕ ꯆꯍꯤ
ꯑꯧ ꯑꯥ
ꯑꯉꯥꯡꯅꯦ ꯑꯉꯥꯡ
ꯍꯣꯏ ꯍꯣꯏ ꯑꯉꯥꯡꯅꯦ
ꯍꯣꯏ
ꯌꯥꯝꯅ ꯑꯉꯥꯡꯗꯤ ꯅꯠꯇ꯭ꯔꯦꯗ
ꯇ꯭ꯋꯦꯟꯇꯤ ꯐꯥꯏꯚ ꯁꯨꯔꯗꯤ ꯈꯔ ꯈꯔꯗꯤ ꯒ꯭ꯌꯥꯟ ꯇꯥꯕ ꯃꯤ ꯃꯥꯟ ꯈ꯭ꯔꯦꯗ
ꯑꯦ ꯇ꯭ꯋꯦꯟꯇꯤ ꯐꯥꯏꯚꯁꯨ ꯁꯨꯗ꯭ꯔꯤꯕ ꯑꯩꯅꯦ
ꯑꯗꯨ ꯀꯩꯌꯥꯔꯣ
ꯍꯩꯠ ꯔꯤꯖꯦꯛ ꯑꯥꯏꯗꯤꯅꯦ
ꯑꯉꯥꯡ ꯑꯣꯏꯕꯒꯤ
ꯑꯉꯥꯡꯒꯤ ꯃꯇꯝꯅꯅꯦ ꯌꯥꯝꯅ ꯅꯨꯡꯉꯥꯏꯕꯁꯦ
ꯃꯥꯅꯤ
ꯌꯥꯝ ꯉꯥꯎꯁꯤꯟꯅꯅꯨ ꯀꯣ
ꯐꯖꯅ ꯂꯥꯏꯔꯤꯛ ꯂꯥꯏꯔꯤꯛ ꯇꯥꯛꯑꯣ ꯐꯖꯅ
ꯑꯣ ꯍꯣꯏ ꯅꯦꯅꯦ ꯅꯪꯗꯤ ꯀꯩꯗꯧꯔꯤꯒꯦ ꯑꯗꯨꯝ ꯑꯗꯨꯝ ꯇꯥꯛꯁꯇꯣ
ꯅꯪ ꯁꯥꯏꯟꯁ ꯔ ꯑꯥꯔꯠꯁ ꯔ
ꯁꯥꯏꯟꯁꯅꯦ
ꯑꯣ ꯑꯣ
ꯎꯝ
ꯌꯥꯝ ꯐꯥꯏ ꯍꯦ
ꯎꯝ
ꯑꯗꯨ ꯅꯪ ꯀꯔꯤ ꯑꯦꯝ ꯂꯩꯕ꯭ꯔꯣ
ꯑꯦꯝ ꯂꯩꯇꯦꯗ ꯑꯩꯗꯤ
ꯎꯝ ꯑꯦꯝ ꯂꯩꯔꯒ ꯑꯁ꯭ꯀꯨꯜ ꯀꯥꯒꯗꯧꯅꯤꯍꯦ
ꯑꯥ
ꯑꯃꯥꯗꯤ ꯈꯜꯂꯒ ꯀꯥꯒꯗꯧꯅꯤꯍꯦ
ꯈꯪꯗꯔꯦ
ꯅꯪꯗꯤ ꯑꯁꯤꯗ ꯂꯩꯕ ꯀꯌꯥ ꯁꯨꯔꯦ ꯒ꯭ꯔꯨꯞꯇ
ꯑꯥ ꯍꯥ
ꯑꯁꯤꯗ ꯂꯩꯕꯥꯒꯤ ꯑꯥ ꯅꯨꯃꯤꯠ ꯀꯌꯥ ꯁꯨꯔꯦ
ꯅꯦꯠꯋꯥꯛ ꯅꯔꯣ ꯅꯈꯣꯟ ꯇꯥꯗꯦ
ꯏꯕꯥꯅꯤ ꯅꯦꯋꯥꯛꯁꯦ ꯌꯥꯗꯦꯗ
ꯑꯗ꯭ꯔꯤ
ꯑꯩꯗꯤ ꯇꯥꯌꯦ
ꯅꯪꯒꯤꯔꯣ ꯅꯪ ꯅꯪ ꯅꯪꯒꯤ ꯅꯦꯠꯋꯥꯛ ꯑꯣꯏꯔꯝꯅꯤ ꯑꯗꯨꯗꯤ
ꯑꯥ ꯑꯩꯒꯤ ꯅꯦꯠꯋꯥꯛꯇꯤ ꯐꯨꯜꯅꯤ ꯅꯪꯒꯤꯅ ꯑꯣꯏꯔꯝꯅꯤ
ꯌꯥꯝ ꯁꯥꯏꯍꯦ ꯃꯅꯤꯄꯨꯔꯁꯤꯗꯤ
ꯎꯝ ꯌꯥꯝ ꯁꯥꯕꯅꯦ ꯑꯩꯁꯨ ꯁꯥꯔꯒ ꯑꯁꯥ